ꯇꯕ꯭ꯔꯣ ꯑꯥ
ꯇꯥꯕ꯭ꯔꯣ
ꯇꯥꯏꯌꯦ ꯅꯪꯗꯤ
ꯍꯣꯏꯁꯨ ꯇꯥꯏꯌꯦ ꯅꯪꯒꯤꯗꯣ ꯅꯪꯒꯤ ꯃꯈꯣꯟꯇꯣ ꯈꯔ ꯈꯔ ꯇꯧꯋꯦ
ꯍꯧꯖꯤꯛꯇꯤ ꯍꯧꯖꯤꯛ ꯁꯨꯔꯥ
ꯇꯧꯗ꯭ꯔꯦ ꯍꯧꯖꯤꯛꯄꯨꯗꯤ ꯍꯧꯖꯤꯛꯇꯤ ꯇꯧꯗ꯭ꯔꯦ
ꯑ ꯉꯁꯥꯏꯗꯤ ꯋꯤꯡ ꯋꯤꯡꯅ ꯕ꯭ꯔꯣ ꯇꯧꯕꯩ ꯀꯔꯤꯁꯨ ꯇꯧꯗꯦ ꯅꯪꯗꯤ
ꯑꯩꯁꯨ ꯀꯩꯁꯨ ꯇꯧꯗꯦ
ꯅꯪꯒꯤ ꯋꯥꯔꯤ ꯁꯥꯔꯒ ꯂꯩꯌꯦ ꯍꯥ
ꯑꯩꯌꯥ ꯑꯩꯒꯤ ꯑꯩꯒꯤ ꯋꯥꯔꯤ ꯁꯥꯔꯒ ꯂꯩꯌꯦ
ꯍꯣꯏ
ꯑꯩꯒꯤ ꯋꯥꯔꯤ ꯁꯔꯒ ꯂꯩꯕ꯭ꯔꯥ
ꯍꯣꯏ
ꯑꯣ ꯍꯧꯖꯤꯛꯄꯨꯗꯤ ꯑꯩ ꯑꯩꯕꯨ ꯋꯥꯔꯤ ꯁꯥꯔꯒ ꯂꯩꯌꯦ
ꯍꯣꯏ ꯍꯣꯏ ꯅꯪꯁꯨꯔꯥ
ꯅꯠꯇꯦ ꯑꯩꯗꯤ ꯀꯔꯤꯁꯨ ꯇꯧꯗꯦ ꯑꯗꯨꯝ ꯂꯩꯌꯦ
ꯑ
ꯆꯥꯛ ꯆꯥꯔꯕ꯭ꯔꯣ
ꯆ ꯆꯥꯔꯦ ꯅꯪꯗꯤ
ꯑꯣ ꯑꯩꯈꯣꯏꯁꯨ ꯆꯥꯔꯦ ꯀꯔꯤ ꯏꯟꯖꯥꯡ ꯆꯥꯕ꯭ꯔꯣ
ꯉꯁꯤꯗꯤ ꯑꯂꯨꯒ ꯍꯋꯥꯏ
ꯑꯣ ꯍꯥꯎꯕꯤꯅꯤꯀꯣ
ꯍꯣꯏ ꯍꯥꯎꯑꯦ ꯑꯂꯨ ꯐ꯭ꯔꯥꯏꯒ ꯍꯋꯥꯏ ꯆꯥꯏꯑꯦ ꯍꯥꯎꯋꯦ ꯌꯥꯝꯅ ꯆꯥꯔꯦ ꯑꯈꯣꯏꯒꯤ ꯀꯨꯛꯅꯤꯅꯦ ꯅꯪ
ꯑꯣ ꯑꯣ ꯍꯥꯎꯀꯅꯤꯅꯦ ꯑꯗꯨꯗꯤ
ꯍꯣꯏ ꯅꯈꯣꯏꯗꯤ ꯆꯥꯔꯕ꯭ꯔꯣ
ꯑꯩꯈꯣꯏꯁꯨ ꯆꯥꯔꯦ ꯑꯩꯈꯣꯏꯁꯨ ꯄꯝꯀꯤꯟ ꯊꯣꯡꯉꯦ ꯊꯣꯡꯉꯒ ꯆꯥꯏꯑꯦ
ꯍꯥꯎꯕ꯭ꯔꯣ
ꯍꯥꯎꯗꯦꯗ ꯑꯗꯨꯝ ꯆꯥꯏ ꯌꯥꯝ ꯍꯥꯎꯇꯕꯁꯨ ꯇꯧꯗꯦ ꯑꯗꯨꯕꯨ ꯈꯔꯗꯤ ꯍꯥꯎꯋꯦ ꯑꯗꯨꯝ ꯆꯥꯔꯦꯗ
ꯑꯣ
ꯎꯝ
ꯉꯔꯥꯡꯗꯀꯣ
ꯍꯣꯏ
ꯑꯩꯒꯤ ꯃꯣꯔꯣꯛ ꯃꯣꯔꯣꯛ ꯑꯃꯅꯀꯣ ꯅꯪꯒꯤꯗꯃꯛ ꯐꯅꯤꯌꯦꯕ ꯅꯪꯕꯨ ꯅꯪꯕꯨ ꯍꯪꯉꯦꯕ
ꯎꯝ
ꯎꯝ ꯃꯥꯗꯤ ꯑ ꯅꯨꯡꯁꯤꯅꯕ ꯂꯩꯕ꯭ꯔꯣ ꯍꯧꯖꯤꯛꯀꯥꯟ ꯈꯔꯤꯉꯦꯝ ꯏ ꯅꯪꯕꯨ
ꯑꯥ
ꯑꯗꯨ ꯂꯩꯇꯦ ꯍꯧꯖꯤ ꯀꯟꯗꯤ ꯑꯗꯨꯝ ꯐꯤꯔꯨꯝ ꯈꯨꯝꯗꯦ ꯍꯥꯏꯅ ꯍꯥꯏꯈ꯭ꯔꯦ
ꯑꯥ
ꯑꯗꯨꯒ ꯉꯊꯥ ꯂꯥꯁ ꯇꯥꯏꯝꯗꯣ ꯑꯩꯅ ꯑꯃꯕꯨ ꯈꯨꯝꯔꯒ ꯃꯥꯗꯤ ꯑꯗꯨꯒꯨꯝꯕ ꯃꯇꯝꯗ ꯑꯥ
ꯔꯣꯡꯃꯥꯏꯟ ꯅꯨꯄꯥ ꯑꯃ ꯈꯨꯝꯃꯦ ꯍꯩꯌ‌ꯦ ꯍꯥꯢꯌ‌ꯦ
ꯑꯥ
ꯑꯗꯨ
ꯑꯩꯁꯨ ꯃꯥꯕꯨ ꯈꯔꯗꯤ ꯅꯨꯡꯁꯤꯌꯦ ꯑꯗꯨꯕꯨ ꯃꯥꯅ ꯅꯨꯄꯥ ꯂꯩꯌꯦ ꯍꯥꯏꯕꯒꯤꯗꯃꯛ ꯑꯩꯗꯤ ꯇꯣꯛꯈ꯭ꯔꯦ ꯋꯥꯔꯤꯁꯨꯨ ꯁꯅꯥꯗꯔꯦ ꯍꯥꯢꯌꯦ
ꯑ
ꯑꯗꯨ ꯍꯧꯖꯤꯀꯟꯗꯤ ꯁꯨꯅꯋꯣ ꯃꯥꯗꯤ ꯀꯔꯤ ꯀꯅꯥꯕꯨꯗꯤ ꯈꯨꯝꯗꯦ ꯍꯥꯏꯔꯒ ꯑꯩꯗꯤ ꯏꯀꯩꯌ‌ꯦ ꯑꯩꯗꯤ ꯏꯀꯥꯏ ꯍꯥꯏꯌꯦ ꯃꯥꯅ ꯃꯥꯅ ꯏꯀꯥꯏ ꯍꯥꯏꯌꯦ ꯑꯩꯒꯤ ꯃꯔꯨꯞꯅ ꯑꯩꯗꯤ ꯏꯀꯥꯏꯌꯦ ꯍꯣꯏ ꯃꯥꯗꯤ ꯂꯥꯏꯛ ꯎꯝ ꯅꯪꯒꯨꯝꯅ ꯂꯥꯏꯛ ꯂꯦꯕꯦꯜ ꯂꯦꯕꯦꯜ ꯀꯗ꯭ꯔꯦ ꯑꯩꯗꯤ ꯏꯀꯥꯏꯌꯦ ꯍꯥꯢꯌꯦ ꯑꯦꯍꯦ ꯑꯗꯨꯝ ꯑꯗꯨꯝ ꯈꯪꯒꯅꯨꯗ ꯅꯪꯅ ꯄꯥꯝꯔꯗꯤ ꯅꯪꯅ ꯂꯥꯏꯛ ꯅꯪꯁꯨ ꯀꯅꯥꯕꯨꯁꯨ ꯈꯨꯝꯗ꯭ꯔꯒ ꯀ ꯄꯝꯃꯕꯨ ꯅꯪꯕꯨꯄꯡꯂꯗꯤ ꯄꯝꯔꯗꯤ ꯖꯁ ꯈꯨꯃꯣ ꯑꯩꯅ ꯍꯥꯏꯕꯤꯌ‌ꯦꯕ
ꯑꯥ ꯑꯥ
ꯑꯗꯨ ꯃꯗꯤ ꯏꯀꯥꯢꯌ‌ꯦ ꯑꯗꯨ ꯃꯥꯏ ꯈꯨꯝꯒꯦꯔꯥ ꯃꯥꯅ ꯑꯩꯕꯨ ꯈꯨꯝꯗ꯭ꯔꯗꯤ ꯍꯥꯏꯌꯦ ꯃꯥꯅ
ꯑ
ꯎꯝ ꯀꯅꯥꯔ ꯈꯪꯕꯔ ꯅꯪ ꯑꯗꯨ
ꯈꯟꯗꯦ ꯑꯥꯢꯗꯤ
ꯀꯔꯤꯒꯤ ꯑꯗꯨꯒ ꯎꯝ
ꯐꯁ ꯇꯥꯏꯝ ꯑꯩꯈꯣꯏꯒꯤ ꯚꯤꯂꯦꯖꯇ ꯈꯨꯠꯁꯦꯠ ꯑꯃ ꯂꯩꯌꯦꯅ ꯑꯗꯨꯒ ꯑꯩꯕꯨ ꯎꯌ‌ꯦ ꯑꯗꯨꯒꯤ ꯅꯪꯕꯨ ꯅꯪꯕꯨ ꯅꯠꯇꯦ ꯑꯩꯕꯨ ꯎꯌ‌ꯦ ꯑꯗꯨ ꯃꯇꯝꯗ ꯑ ꯅꯪꯕꯨ ꯀꯣꯜ ꯇꯧꯔꯒ ꯍꯪꯉꯦ ꯍꯥꯏꯌꯦ
ꯑ
ꯎꯝ ꯅꯪ ꯀꯔꯤꯒꯤ ꯂꯥꯛꯇꯦ ꯍꯥꯏꯅ ꯍꯪꯉꯤ ꯍꯥꯏꯌꯦ ꯃꯥꯁꯨ
ꯑ
ꯑꯗꯨ ꯅꯪꯅ ꯑꯩꯈꯣꯏꯗꯤ ꯐꯦꯃꯤꯂꯤ ꯄ꯭ꯔꯣꯕ꯭ꯂꯦꯝ ꯈ ꯈꯔ ꯂꯩꯕꯒꯤ ꯀꯨꯝꯕ ꯌꯥꯗ꯭ꯔꯦ ꯍꯥꯏꯅ ꯍꯩꯈ꯭ꯔꯦ ꯍꯥꯏꯌꯦ ꯅꯪꯅ ꯆꯨꯝꯕ꯭ꯔ ꯑꯗꯨ ꯍꯣꯏ ꯆꯨꯝꯕ꯭ꯔ ꯗꯣ ꯆꯨꯝꯃꯤ ꯀꯣ
ꯈꯟꯗꯦ ꯑꯩꯗꯤ ꯀꯅꯥꯅ ꯈꯟꯗꯦ ꯑꯗꯨ ꯍꯧꯖꯤꯛꯁꯨ
ꯈꯨꯔꯁꯦꯗ ꯑꯩ ꯈꯨꯔꯁꯦꯗ ꯂꯩ ꯑꯩ ꯆꯠꯂꯦꯀꯣ ꯑꯩꯗꯤ
ꯍꯣꯏ ꯆꯠꯂꯦ ꯍꯣꯏ ꯈꯪꯉꯦ ꯑꯗꯨꯗꯤ ꯈꯪꯉꯦ ꯕꯠ
ꯍꯣꯏ ꯑꯩ ꯆꯠꯂꯦꯕ ꯑꯗꯨ ꯑꯩꯒꯤ ꯃꯔꯨꯞꯅ ꯑꯩꯕꯨ ꯎꯔꯒ ꯀꯩ ꯑꯩ ꯍꯥꯏꯒꯦ ꯑꯩꯕꯨ ꯎꯔꯒ ꯅꯪ ꯅꯪꯕꯨ ꯈꯜꯂꯦ ꯅꯪꯕꯨ ꯈꯪ ꯈꯜꯂꯦ ꯍꯥꯏꯌꯦ ꯅꯪ ꯀꯔꯤꯒꯤ ꯂꯥꯛꯇꯦ ꯍꯥꯏꯔꯒ
ꯑꯥ
ꯅꯪ ꯈꯨꯠꯁꯠꯇ ꯀꯔꯤꯒꯤ ꯂꯥꯛꯇꯦ ꯍꯥꯏꯔ ꯈꯜꯂꯒ ꯅꯪꯕꯨ ꯀꯣꯜ ꯇꯧꯋꯦ ꯍꯥꯏꯌꯦ
ꯑꯥ
ꯑꯗꯨꯒ ꯅꯪꯕꯨ ꯀꯣꯜ ꯇꯧꯔꯒ ꯀꯔꯤꯒꯤ ꯂꯥꯛꯇꯦ ꯍꯥꯏꯅ ꯃꯥꯅ ꯍꯪꯉꯤ ꯍꯥꯏꯌꯦ ꯅꯪꯕꯨ
ꯑꯥ ꯑ
ꯑꯗꯣ ꯅꯪꯅ ꯎꯝ ꯐꯦꯃꯤꯂꯤ ꯄ꯭ꯔꯣꯕ꯭ꯂꯦꯝ ꯈꯔ ꯂꯩꯕꯒꯤ ꯎꯝ ꯐꯦꯃꯤꯂꯤ ꯄ꯭ꯔꯣꯕ꯭ꯂꯦꯝ ꯂꯩꯕꯒꯤ ꯂꯥꯛꯄ ꯉꯝꯗ꯭ꯔꯦ ꯍꯥꯏꯅ ꯍꯥꯏꯈ꯭ꯔꯦ ꯍꯥꯏꯌꯦ ꯅꯪꯅ
ꯍꯣꯏ ꯍꯣꯏ ꯍꯣꯏ ꯑ ꯈꯪꯗꯦ ꯍꯧꯖꯤꯛꯁꯨ ꯅꯪꯒꯤ ꯃꯔꯨꯗꯦ
ꯈꯪꯉꯤꯅꯤꯗ ꯅꯪꯁꯦ
ꯈꯟꯗꯦ ꯀꯥꯎꯈ꯭ꯔꯦ ꯑꯁꯤꯃꯅꯤ ꯀꯥꯎꯈ꯭ꯔꯦ
ꯏꯁꯇꯔꯤ ꯍꯥꯏ ꯍꯥꯏꯔꯒ ꯇꯨꯝꯕꯗ
ꯑ ꯃꯥꯔ
ꯍꯣꯏ
ꯑꯁꯦꯡꯕꯔ ꯑꯁꯦꯡꯕꯔ ꯅꯔꯥ ꯀꯣꯜ ꯇꯧꯕ꯭ꯔꯥ ꯅꯪꯉꯣꯟꯗ
ꯍꯣꯏ
ꯑꯣ
ꯑꯩꯒ ꯑꯗꯨꯒ ꯑꯩꯒ ꯑꯩꯅ ꯑꯂꯦ ꯑꯩꯅ ꯎꯝ ꯃꯔꯨꯞꯅ ꯃꯥꯁ ꯋꯥꯔꯤ ꯁꯥꯅꯩꯅ ꯑꯜꯋꯦꯁ ꯇꯥꯏꯝ ꯑꯗꯣ ꯑꯗꯨꯕꯨꯁꯨ ꯅꯪꯒ ꯃꯥꯗꯤ ꯀꯔꯤꯝꯃꯥꯏ ꯇꯧꯔꯦ ꯍꯪꯉꯦ ꯑꯩꯕꯨ
ꯍꯣꯏ
ꯑꯗꯣ ꯑꯗꯨꯒꯨꯝꯕ ꯍꯪꯉꯦ ꯑꯗꯨꯒ
ꯅꯡꯕꯨꯁꯨ ꯍꯪꯉꯦ ꯑꯍꯝ ꯎꯝ ꯈꯪꯗꯦꯗ ꯑꯦ ꯑꯗꯨꯝ ꯍꯪꯕꯅꯤꯗ
ꯎꯝ
ꯑꯗꯨꯒꯤ
ꯅꯪ ꯍꯨꯖꯤꯛꯁꯨꯨ ꯋꯥꯔꯤ ꯁꯥꯕ꯭ꯔꯣ ꯑ ꯍ ꯍꯧꯖꯤꯛꯀꯥꯟꯇꯤꯒ ꯋꯥꯔꯤ ꯁꯥꯕ꯭ꯔꯣ ꯃꯥ ꯃꯥꯒꯤ ꯃꯔꯨꯗ
ꯅꯠꯇꯦ ꯇꯧꯗꯦ
ꯇꯣꯗꯦ
ꯎꯝ ꯉꯔꯥꯡ ꯑ ꯉꯔꯥꯡ ꯉꯔꯥꯡꯁꯨ ꯇꯧꯗꯦ ꯑꯗ ꯑ ꯀꯔꯤꯅꯣ ꯁꯪꯁꯨꯨ ꯄꯣꯔꯆꯨꯒꯜꯒꯤ ꯃꯤꯆ ꯂꯩꯕꯗꯣ
ꯎꯝ ꯎꯝ
ꯑꯗꯣ ꯕꯤꯐꯣꯔ ꯑꯗꯣ ꯕꯤꯐꯣꯔ ꯕꯤꯐꯣꯔ ꯇꯦꯟ ꯕꯤꯐꯣꯔ ꯇꯦꯟꯗꯣ ꯈꯔ ꯋꯥꯔꯦ ꯈꯔ ꯋꯥꯔꯛꯁꯤꯅꯥꯏ ꯑꯗꯨꯗ ꯃꯥꯗꯤ ꯇꯨꯡ ꯈ꯭ꯔꯦꯒꯦ ꯍꯥꯏꯔꯦꯀꯣ ꯅꯗ꯭ꯔꯦ
ꯃꯥ ꯀꯔꯤ ꯁꯦꯅꯣ ꯀꯔꯤ ꯀꯔꯤꯒꯤ ꯀꯔꯤ
ꯃꯥꯟꯗꯤꯌꯦ
ꯀꯔꯤ ꯀꯟꯇ꯭ꯔꯤ ꯁꯞꯄ꯭ꯔꯣꯠ ꯇꯧꯋꯦ ꯃꯥ ꯃꯦꯁꯤꯌꯥ ꯃꯥꯁꯨ
ꯃꯦꯁꯤꯁꯨ ꯌꯥꯝ ꯃꯦꯁꯤꯟ ꯅꯥꯠꯇꯦ ꯑꯗꯨꯕꯨ ꯄꯣꯔꯆꯨꯀꯜꯕꯨꯗꯤ ꯁꯞꯄ꯭ꯔꯣꯠ ꯇꯧꯗꯦ ꯃꯥꯗꯤ
ꯑꯦ ꯑꯅꯤ ꯑꯅꯤ ꯃꯁꯨꯨꯔꯥ ꯎꯝ
ꯃꯦꯁꯤ ꯃꯦꯁꯤꯁꯨꯨ ꯃꯦꯁꯤ ꯍꯣꯏ ꯃꯦꯁꯤ ꯃꯦꯁꯤ ꯈꯣꯏꯕꯨꯗꯤ ꯁ ꯄꫭꯠ ꯇꯧꯗꯤ ꯇꯧꯋꯦ ꯑꯗꯣ ꯀꯣ ꯅꯈꯣꯏꯒꯨꯝꯅ ꯐꯦꯟꯁ ꯅꯠꯇꯦꯕ
ꯐꯦꯟꯁ ꯅꯠꯇꯦ
ꯑꯗꯨꯝ
ꯔꯣꯅꯥꯜꯅꯗꯣꯁꯨ ꯄꯝꯃꯦ ꯍꯣꯏꯗꯤ ꯑꯅꯔ ꯑꯔ ꯀꯔꯤ ꯃꯥꯗꯤ ꯄꯥꯝꯗꯦ ꯑꯅꯤ ꯑꯅꯤꯁꯨ ꯄꯥꯝꯗꯦ
ꯔꯣꯅꯥꯜꯗꯣꯕꯨꯁꯨ ꯄꯝꯗꯦ ꯄꯣꯔꯆꯨꯒꯜꯁꯨ ꯄꯥꯝꯗꯦ ꯃꯦꯁꯤ ꯃꯦꯁꯤꯕꯨꯗꯤ ꯃꯦꯁꯤꯒꯤꯗꯤ ꯈꯔꯥꯄꯝꯕ ꯑꯃꯥꯂꯩ
ꯑ ꯑꯗꯨꯗꯤ ꯃꯦꯁꯤ ꯐꯦꯟꯅꯦꯀꯣ ꯈꯈꯤꯇꯥꯟ ꯍꯣꯏ ꯑ ꯑꯗꯨꯅꯦ ꯎꯝ
ꯑꯗꯨꯝ ꯐꯨꯠꯕꯣꯜ ꯀꯥꯎꯈ꯭ꯔꯦꯅ ꯌꯦꯡꯕꯅꯤꯅ ꯃꯥꯗꯤ
ꯑꯣ ꯂꯣꯀꯞ ꯅꯣꯏ ꯉꯔꯥꯡ ꯌꯦꯡꯕ꯭ꯔꯣ ꯐꯨꯠꯕꯣꯜ
ꯌꯦꯡꯗꯦꯗ ꯀꯗꯥꯏꯗꯒꯤ ꯅꯦꯠꯁꯨ ꯂꯩꯇꯗꯅ
ꯎꯝ ꯑꯩꯁꯨ ꯌꯦꯡꯗꯦ ꯅꯦꯁꯨ ꯅꯦꯠꯁꯨ ꯐꯠꯇꯦ
ꯑꯥꯗꯣ ꯕ꯭ꯔꯥꯖꯜ ꯍꯥꯏꯕ ꯅꯠꯇ꯭ꯔꯣ
ꯈꯪꯗꯦ ꯑꯗꯨꯁꯨ
ꯎꯝ ꯕꯖꯜ ꯍꯥꯌꯦ ꯇꯥꯌꯦ ꯑꯩꯗꯤ
ꯑꯥ ꯅꯦꯠꯁꯨ ꯐ ꯅꯦꯠꯁꯨ ꯌꯥꯗꯦ ꯅꯦꯁꯨ ꯐꯖ ꯅꯦꯁꯨ ꯑ
ꯍꯣꯏ ꯌꯥꯗꯦ꯫
ꯎꯝ ꯑꯗꯨꯕꯨ ꯇꯨꯝꯅꯤꯡꯕꯒꯤ ꯌꯦꯡꯗꯦ꯫
ꯍ
ꯅꯪ ꯇꯨꯝꯅꯤꯡꯕ꯭ꯔꯣ꯫
ꯀꯩꯅꯣ ꯍꯣꯏ ꯇꯨꯝꯅꯤꯡꯉꯦ ꯍꯣꯏ ꯑꯩ ꯌꯥꯝ ꯋꯥꯏꯌꯦ ꯇꯨꯝꯅꯤꯡꯉꯦ꯫
ꯑ ꯀ꯭ꯂꯥꯁ ꯆꯇ ꯀ꯭ꯂꯥꯁ ꯆꯠꯄꯒꯤꯔ꯫
ꯍꯣꯏ ꯀ꯭ꯂꯥꯁ ꯆꯠꯄꯒꯤ꯫ ꯐꯖꯅ ꯇꯨꯝꯗꯦ ꯉꯔꯥꯡꯗꯣ ꯑꯩꯗꯣ
ꯑ ꯑ ꯑꯩꯈꯣꯏꯁꯨ ꯐꯖꯅ ꯇꯨꯝꯗꯦ꯫ ꯑꯩꯈꯣꯏꯗꯤ ꯄꯡ ꯑꯍꯨꯝ ꯄꯨꯡ ꯑꯍꯨ ꯄꯨꯡ ꯑꯍꯨꯝꯇ ꯑꯌꯨꯛ ꯄꯨꯡ ꯑꯍꯨꯝꯗ ꯇꯨꯝꯃꯦ ꯑꯗꯨꯕꯨ ꯄꯨꯡ ꯇꯔꯨꯛ ꯇꯔꯨꯛ ꯇꯔꯨꯛ ꯅꯠꯇꯦ ꯑ ꯃꯉꯥ ꯃꯈꯥꯏ ꯄꯨꯡ ꯃꯉꯥ ꯃꯈꯥꯏꯗ ꯑꯃꯨꯛꯀ
ꯀꯈ꯭ꯔꯦ
ꯆꯠꯂꯦ ꯍꯣꯏ ꯍꯣꯁꯇꯦꯜꯗ ꯍꯧꯒꯠꯂꯒ ꯍꯣꯏ ꯍꯧꯒꯠꯂꯒ ꯆꯠꯂꯦ ꯍꯣꯁꯇꯦꯜꯗ ꯍꯣꯁꯄꯤꯇꯥꯜꯗ ꯑꯩꯒꯤ ꯃꯔꯨꯞ ꯑꯃ ꯎ ꯐꯤꯚꯔ ꯇ ꯇꯧꯑꯦ ꯑꯗꯨꯕꯨ ꯍꯣꯁꯄꯤꯇꯥꯜꯗ ꯆꯠꯂꯦ
ꯑꯣ ꯈꯔ ꯐꯔꯕ꯭ꯔꯥ ꯑꯗꯨꯗꯤ ꯃꯥꯗꯤ
ꯍꯣꯏ ꯐꯔꯕ ꯃꯥꯜꯂꯦ ꯉꯁꯤꯗꯤ ꯃꯥꯁꯨ ꯆꯥꯛꯁꯨ ꯐꯖꯅ ꯆꯥꯏꯌꯦ
ꯎꯝ ꯑꯗꯨ ꯃꯥꯗꯤ ꯍꯣꯁꯄꯤꯇꯥꯜ ꯂꯩꯕ꯭ꯔꯥ ꯌꯨꯝꯗ ꯄꯨꯈꯠꯈ꯭ꯔꯦ
ꯌꯨꯝꯗ ꯄꯨꯈꯠꯈ꯭ꯔꯦ ꯍꯣꯁꯇꯥꯦꯜꯗ ꯄꯨꯈꯠꯈ꯭ꯔꯦ
ꯑꯣ ꯑꯣ ꯍꯣꯁꯇꯦꯜꯗ ꯂꯩꯕ꯭ꯔꯥ ꯃꯥꯗꯣ
ꯑ ꯍꯣꯏ ꯑꯩꯈꯣꯏꯗꯤ ꯍꯣꯁꯇꯦꯜꯗ ꯂꯩꯌꯦ ꯑ ꯗꯣꯛꯇꯔꯅ ꯔꯤ ꯆꯦꯛꯀꯞ ꯂꯥꯛꯑꯣ ꯍꯥꯏꯌꯦ ꯃꯥꯗꯤ ꯑꯣ ꯄꯦꯂꯦꯠꯁꯨ ꯌꯥꯝ ꯂꯣ ꯑꯣꯏꯑꯦ ꯍꯥꯏꯌꯦ
ꯑꯣ ꯑꯣ ꯑꯗꯨ ꯇꯦꯡꯒꯤꯒꯨꯝꯕ
ꯎꯝ ꯑꯗꯨꯗꯤ ꯑꯗꯨꯗꯤ ꯂꯩꯇꯦ ꯑꯗꯨꯗꯤ ꯂꯩꯇꯦ ꯄꯦꯂꯦꯠꯅ ꯂꯣ ꯑꯣꯏꯌꯦ ꯍꯥꯏꯌꯦ ꯎꯝ ꯕꯤ ꯄꯤꯁꯨ ꯂꯣ ꯂꯣ ꯑꯣꯏ ꯍꯥꯏꯌꯦꯦ ꯑꯗꯨꯕꯨ ꯐꯖꯅ ꯆꯥꯔꯣ ꯐꯖꯅ ꯇꯨꯝꯃꯨꯔꯣ ꯍꯥꯏꯌꯦ ꯑꯗꯨꯕꯨ ꯑꯥꯐꯇꯔ ꯋꯥꯟ ꯋꯤꯛꯇ ꯂꯥꯛꯑꯣ ꯍꯥꯏꯌꯦ ꯔꯤ ꯆꯦꯛꯑꯞ ꯂꯥꯛꯑꯣ ꯍꯥꯏꯌꯦ ꯑꯃꯨꯛꯀ
ꯎꯝ ꯎꯝ ꯌꯥꯝ ꯐꯔꯦ ꯑꯗꯨꯗꯤ
ꯍꯣꯏ
ꯅꯣꯡꯉꯥꯜꯂꯛ ꯀꯣꯏꯕ ꯆꯠꯀꯦ ꯂꯥꯛꯀꯦꯀꯣ
ꯍꯣꯏ
ꯎꯝ ꯑꯦ ꯆꯣ
ꯑꯗꯨꯗꯤ ꯍꯣꯏ
ꯎꯝ